ꯑꯦ ꯇꯥꯏꯌꯦ ꯇꯥꯏꯌꯦ ꯅꯪꯗꯤ ꯊꯨꯅ ꯍꯧꯒꯠꯄ ꯄ ꯃꯥꯜꯂꯦꯅꯦ
ꯍꯣꯏ ꯍꯧꯒꯠ ꯊꯨꯅ ꯊꯨꯅ ꯍꯧꯒꯠꯄꯅꯦ
ꯄꯨꯡ ꯀꯌꯥꯗ ꯇꯨꯝꯕ꯭ꯔꯥ
ꯈꯪꯗꯦ ꯅꯥꯏꯟ ꯅꯥꯏꯟ ꯍꯦꯟꯕꯀꯥꯟꯗ ꯇꯨꯝꯔꯝꯒꯅꯤ
ꯑꯣ ꯑꯁ
ꯑꯩꯗꯤ ꯉꯥꯟꯅ ꯇꯨꯝꯃꯦꯗ
ꯊꯨꯅ ꯍꯥꯎꯒꯠꯄꯗꯨ ꯑꯩꯒꯤ ꯃꯍꯧꯁꯥ ꯑꯣꯏꯈ꯭ꯔꯕ
ꯍꯣꯏ ꯍꯣꯏ ꯑꯩꯁꯨ ꯊꯨ ꯊꯨꯅ ꯍꯧꯒꯠꯂꯦ ꯑꯗꯨ ꯑꯣꯏꯔꯁꯨ ꯑꯁ ꯂꯥꯏꯛꯁꯨ ꯂꯥꯛꯇꯦ ꯍꯧꯖꯤꯛ
ꯑꯥ ꯑꯩꯈꯣꯏꯔꯣꯝꯗꯗꯤ ꯂꯥꯏꯠ ꯂꯥꯛꯑꯦ
ꯑꯣ ꯃꯩ ꯂꯥꯛꯇꯕꯒꯤ ꯌꯥꯝꯅ ꯁꯥꯏꯅꯦ
ꯑꯥ
ꯑꯗꯨꯗꯤ ꯏꯆꯦꯗꯤ ꯀ꯭ꯔꯤ ꯇꯧꯕ꯭ꯔꯣ ꯍꯧꯖꯤꯛꯇꯤ
ꯍꯧꯖꯤꯛꯇꯤ ꯆꯥꯛ ꯏꯟꯁꯥꯡ ꯊꯣꯡꯔꯒ ꯂꯩꯌꯦ
ꯀꯔꯤ ꯏꯟꯁꯥꯡ ꯊꯣꯡꯕꯅꯣ
ꯍꯧꯖꯤꯛꯇꯤ ꯑꯩꯁꯨ ꯏꯔꯣꯟ ꯆꯥꯒꯦꯔꯥ ꯍꯥꯏꯅ ꯑꯦꯟꯗꯦꯝꯒ ꯑꯥ ꯎꯁꯣꯏ ꯒ ꯁꯣꯏꯕꯨꯝꯗꯨ
ꯎꯝ
ꯅꯍꯥꯟ ꯂꯧꯕꯤꯕ ꯈꯥꯔ ꯂꯩꯕ
ꯑꯥ
ꯑꯗꯨꯒ ꯑꯂꯨꯒ ꯐꯨꯠꯂꯒ ꯂꯩꯌꯦ ꯍꯣꯔꯦꯟ ꯏꯔꯣꯟ ꯇꯧꯅꯤꯡꯉꯥꯏ꯫
ꯎꯝ ꯍꯥꯏꯒꯅꯤꯍꯦ꯫
ꯎꯝ
ꯐꯖꯅ ꯍꯧꯒꯅꯤ ꯅꯪꯒꯤꯁꯦ꯫
ꯎꯝ ꯈꯪꯗꯔꯦ ꯑꯉꯥꯡꯁꯤꯡꯗꯤ ꯇꯨꯝꯗ꯭ꯔꯤꯕ꯭ꯔꯣ?
ꯍꯣꯏ ꯇꯨꯝꯗꯤꯌꯦ ꯃꯤ ꯀꯅꯥ ꯑꯃꯠꯇ ꯍꯧꯒꯠ ꯕ ꯃꯥꯜꯂꯦ ꯏꯆꯦꯗꯤ ꯍꯧꯒꯠꯈ꯭ꯔꯕ꯭ꯔꯥ ꯈꯪꯗꯦ꯫
ꯑꯥ
ꯃꯣꯔꯅꯤꯡꯗꯤ ꯏꯆꯦꯅ ꯑꯗꯨꯝ ꯊꯨꯡꯕꯅꯤ꯫
ꯑꯥ
ꯑꯩ ꯃꯔꯛ ꯃꯔꯛꯇ ꯎꯝ ꯏꯆꯦꯅ ꯀꯔꯤꯔꯥ ꯏꯆꯦ ꯕꯤꯖꯤ ꯇꯧꯕ ꯅꯨꯃꯤꯠꯒꯨꯝꯗ ꯑꯩ ꯊꯣꯡꯉꯦ꯫
ꯎꯝ
ꯅꯣꯡꯃꯒꯨꯝꯕꯅ ꯏꯅꯝꯃꯅ ꯊꯣꯡꯉꯦ꯫
ꯎꯝ
ꯑꯗꯨ ꯑꯌꯥꯝꯕꯗꯤ ꯏꯆꯦꯅ ꯊꯣꯡꯕ꯫
ꯑꯥ
ꯏꯚꯤꯅꯤꯡꯗꯗꯤ ꯑꯩꯅ ꯁꯨ ꯑꯗꯨꯝ ꯊꯣꯡꯉꯦ꯫
ꯎꯝ ꯏꯚꯤꯅꯤꯡꯗꯗꯤ ꯃꯥꯗꯤ ꯗꯨꯀꯥꯟ ꯆꯠꯄꯅꯤꯅ
ꯎꯝ
ꯅꯪꯅ ꯊꯣꯡ ꯊꯣꯡꯕꯅ ꯃꯥꯁꯨ ꯌꯥꯝ ꯅꯨꯡꯉꯥꯏꯔꯝꯅꯤ ꯅꯪꯅ ꯊꯣꯡꯕ ꯍꯩꯕꯤꯕꯒꯤ꯫
ꯎꯝ ꯑ ꯑꯩ ꯊꯣꯡꯗ꯭ꯔꯁꯨ ꯃꯣꯏ ꯊꯣꯡꯕꯅꯤꯗ꯫ ꯏꯚꯤꯅꯤꯡꯗꯗꯤ ꯃꯥ ꯊꯣꯡꯔꯣꯏꯗ꯫
ꯎꯝ
ꯉꯟꯅ ꯍꯂꯛꯄꯅꯦ
ꯎꯝ
ꯑꯥ ꯗꯨꯀꯥꯟꯗ ꯃꯤ ꯌꯥꯝꯔꯗꯤꯀꯣ ꯃꯤ ꯌꯥꯝꯗ ꯔꯤ ꯊꯨꯅꯁꯨ ꯂꯛꯄꯅꯤ ꯏꯆꯦ
ꯑꯥ
ꯉꯔꯥꯡꯗꯤ ꯃꯥꯁꯦ ꯂꯥꯛꯄꯅꯦꯕ ꯄꯨꯡ ꯑꯥ ꯇꯔꯨꯛ ꯀꯨꯝꯕꯗ ꯄꯨꯡ ꯇꯔꯨꯛꯁꯨ ꯇꯥꯗ꯭ꯔꯤꯉꯩꯗ ꯃꯥꯁꯦ ꯀꯁꯇꯃꯔ ꯂꯩꯇꯦ ꯍꯥꯏꯅ ꯂꯥꯛꯈ꯭ꯔꯕꯅꯦ꯫ ꯗꯨꯀꯥꯟ ꯀ꯭ꯂꯣꯁ ꯇꯧꯔꯒ ꯑꯗꯨ ꯃꯥꯅ ꯂꯥꯛꯔꯒ ꯂꯩꯕ ꯃꯇꯝꯗ ꯀꯁꯇꯃꯔ ꯑꯃꯅ ꯀꯣꯜ ꯇꯧꯔꯛꯄ ꯐꯦꯁꯌꯦꯜ ꯇꯧꯋꯦ ꯍꯥꯏꯅꯀꯣ
ꯑꯥ ꯑꯥ
ꯑꯗꯨꯃꯥ ꯑꯃꯨꯛꯀ ꯆꯠꯂꯦ ꯑꯃꯨꯛꯀ ꯆꯠꯂꯒ ꯍꯂꯛꯄ꯫
ꯑꯥ
ꯍꯣꯏ ꯑꯩ ꯉꯁꯤ ꯃꯥꯗꯨ ꯎꯝ ꯌ ꯉꯔꯥꯡꯗꯤ ꯁꯤꯡꯖꯨ ꯌꯥꯝ ꯆꯥꯔꯦ꯫ ꯑꯗꯨ ꯃꯦꯁꯇꯣ ꯃꯦꯁ
ꯎꯝ ꯑꯥ
ꯑꯣꯟꯗꯣ ꯕꯣꯏꯜ ꯇꯧꯔꯒ ꯁꯤꯡꯖꯨ ꯌꯥꯝ ꯆꯥꯏ ꯍꯥꯏꯅ ꯆꯥꯛ ꯆꯥꯗꯦ ꯃꯥꯗꯤ
ꯁꯣ ꯎꯝ ꯑꯃꯦꯛꯁꯗꯣ ꯑꯥ ꯑꯥ ꯁ꯭ꯇꯤꯛꯀꯤ ꯂꯩꯕꯗꯨꯔꯥ
ꯍꯣꯏ ꯁ꯭ꯇꯤꯛꯀꯤ ꯂꯩꯕꯗꯣ
ꯑꯥ ꯑꯥ ꯁ꯭ꯇꯤꯛꯀꯤ ꯂꯩꯕꯗꯨꯗꯤ ꯍꯧꯕꯗꯤ ꯍꯥꯎꯋꯦ
ꯍꯣꯏ
ꯀꯔꯤꯁꯨ ꯑꯥ
ꯆꯥꯏꯌꯦꯅꯦ ꯉꯔꯥꯡ
ꯑꯣ ꯑꯩꯁꯨ ꯀꯣ ꯅꯍꯥꯟ ꯑꯥ ꯅꯨꯡꯗꯥꯡ ꯆ꯭ꯔꯁ ꯀꯥꯕꯗ ꯆ꯭ꯔꯁꯗ ꯃꯤꯅ ꯄꯨꯔꯥꯛꯄ ꯅꯨꯡꯗꯥꯡ ꯅꯨꯡꯗꯥꯡꯔ ꯅꯨꯡꯊꯤꯜꯂ ꯈꯪꯗꯦ ꯑꯗꯨ ꯑꯩꯅ ꯂꯥꯎꯋꯦ ꯁꯤꯛꯁꯇꯤꯒꯤ ꯃꯃꯥꯟꯗꯣ ꯂꯥꯎꯔꯒ ꯑꯩꯁꯨ ꯆꯥꯗꯣꯏꯅꯤ
ꯁꯤꯛꯁꯇꯤꯒꯤ ꯃꯥꯃꯟꯗꯤ ꯀꯌꯥ ꯄꯤꯕ꯭ꯔꯥ
ꯇꯦꯟ ꯄꯤ ꯌꯦ ꯆ꯭ꯔꯁ ꯆ꯭ꯔꯁ ꯆ꯭ꯔꯁꯒꯤ ꯑꯣꯏꯕꯒꯤꯅꯤ
ꯑꯣ
ꯕꯖꯥꯔꯗꯗꯤ ꯇꯥꯡꯉꯦ ꯁꯤꯛꯁꯒꯨꯝꯕꯗ ꯆꯥ ꯆꯥꯝꯃ ꯄꯤꯕꯅꯦ ꯕꯖꯥꯔꯗ
ꯑꯣ ꯉꯔꯥꯡ ꯆꯥꯝꯃꯒꯤ ꯂꯧꯔꯛꯄꯗꯣ
ꯎꯝ
ꯁꯚꯦꯟꯔ ꯑꯦꯠꯔ ꯒꯨꯝꯕꯅꯦ
ꯑꯥ ꯑꯗꯨꯗꯤ ꯐꯩꯌꯦꯅꯦ ꯑꯦꯠ ꯁꯨꯔꯗꯤ
ꯎꯝ ꯑꯦꯠ ꯁꯨꯕ ꯃꯥꯜꯂꯦ ꯍꯣꯏ
ꯎꯝ
ꯌꯥꯝꯅ ꯂꯧꯔꯛꯄꯅꯦ
ꯑꯥ
ꯑꯥ ꯑꯩꯈꯣꯏ ꯑꯉꯥꯡꯁꯤꯡꯗꯤ ꯆꯥꯗꯕꯅꯤꯅ ꯌꯥꯝ ꯌꯥꯝ ꯆꯥꯏ ꯑꯩꯈꯣꯏ
ꯎꯝ
ꯑꯗꯨꯒ ꯑꯪꯀꯜꯁꯨ ꯆꯥꯗꯦ ꯑꯪꯀꯜ ꯑꯁꯤꯒꯨꯝꯕ ꯌꯥꯝ ꯆꯥꯗꯦꯅꯦ
ꯑꯣ
ꯑꯗꯨꯒꯤ ꯏꯆꯦꯅꯦ ꯑꯩꯅꯦ ꯑꯗꯨꯒ ꯏꯅꯝꯃ ꯗꯨ ꯑꯩꯈꯣꯏ ꯑꯩꯈꯣꯏ ꯉꯥꯛꯇ ꯆꯥꯕꯒꯤ
ꯑꯥ ꯑꯩꯅ ꯑꯁꯤ ꯏꯪꯈꯣꯟꯗ
ꯎꯝ
ꯁ꯭ꯇꯤꯛꯀꯤ ꯂꯩꯇꯕꯗꯣ ꯎꯝ ꯆꯨꯖꯥꯛꯗꯣ ꯑꯩꯅ ꯊꯥꯕꯗ ꯎꯄꯥꯝꯕꯤ ꯑꯃꯔꯥ ꯑꯅꯤꯔꯥ ꯈꯥꯛꯇ ꯊꯣꯛꯄ ꯑꯗꯨ ꯄꯨ ꯑꯅꯤ ꯑꯅꯤ ꯍꯧꯖꯤꯛ ꯂꯧꯊꯣꯛꯔꯒ ꯍꯦꯛꯂꯒ ꯑꯃꯗꯨ ꯑꯩꯅ ꯔꯥꯎꯕ ꯍꯧꯖꯤꯛ ꯔꯥꯎꯕꯗ ꯈꯔ ꯃꯥꯏ ꯐꯥꯃꯟꯕꯒꯤ ꯀꯥꯕꯒꯤ ꯑꯁꯨꯃꯥꯏꯅ ꯑꯁꯨꯃꯥꯏꯅ ꯇꯧꯔ ꯂꯩꯔꯦꯇꯨ ꯇꯥꯕ꯭ꯔꯣ
ꯎꯝ
ꯅꯨꯡꯉꯥꯏꯍꯦ ꯅꯪꯒꯤꯁꯦ
ꯑꯩ ꯍꯧꯖꯤꯛ ꯆꯥꯒꯦ ꯍꯥꯏꯅ ꯇꯧꯊꯣꯛꯈ꯭ꯔꯦ
ꯑꯗꯨ ꯑ ꯥꯑꯥ ꯅꯨꯄꯤꯗꯤ ꯑꯩꯈꯣꯏ
ꯃꯗꯤ ꯂꯥꯏꯔꯤꯛ ꯄꯔꯥ ꯂꯩꯌꯦ
ꯑꯣ
ꯉꯁꯤꯗꯤ ꯑꯩ ꯕꯖꯥꯔ ꯆꯠꯇꯕꯅꯤꯅ ꯂꯥꯏꯔꯤꯛ ꯄꯥꯔꯣ ꯍꯥꯏꯕꯒꯤ ꯄꯥꯔꯒ ꯂꯩꯌꯦ
ꯑꯣ
ꯑꯌꯨꯛ ꯑꯥ ꯅꯨꯡꯗꯥꯡꯗꯣ ꯃꯥꯁꯦ ꯉꯟꯅ ꯇꯨꯝꯅꯤꯡꯈ꯭ꯔꯕ ꯑꯁ ꯂꯥꯏꯔꯤꯛ ꯄꯥꯔꯒ ꯑꯩ ꯌꯥꯝ ꯇꯨꯝꯅꯤꯡꯈ꯭ꯔꯦ ꯑꯩ ꯇꯨꯝꯈ꯭ꯔꯒꯦ ꯍꯥꯏꯅ ꯇꯨꯝꯈ꯭ꯔꯕ
ꯑꯣ
ꯑꯗꯨ ꯍꯧꯖꯤꯛꯁꯤ
ꯑꯧ ꯑꯣꯥ
ꯑꯩꯅ ꯀꯤꯠꯆꯟꯗ ꯂꯩꯕ
ꯐꯩꯅꯦ ꯑꯗꯨ ꯃꯥꯁꯨ ꯆꯥꯅꯤꯡꯒꯅꯤꯗ
ꯃꯗꯤ ꯀꯌꯥ ꯆꯅꯤꯡꯗꯕꯅꯦ ꯆꯕꯗꯤ ꯆꯥꯏ ꯃꯔꯛ ꯃꯔꯛꯇ ꯍꯣꯔꯦꯟ ꯑꯩ ꯆꯥꯕ ꯉꯝꯗꯕꯗꯨ ꯃꯥ ꯄꯤꯒꯦ ꯈꯔ
ꯎꯝ ꯍꯧꯖꯤꯛꯀꯥꯟꯒꯤ ꯑꯁ ꯑꯉꯥꯡꯁꯤꯡꯗꯤꯀꯣ
ꯎꯝ
ꯑꯁꯤꯒꯨꯝꯕ ꯆꯥꯅꯤꯡꯗ꯭ꯔꯦꯀꯣ ꯑꯁ ꯃꯤ ꯑꯌꯥꯝꯕ ꯑꯩꯈꯣꯏꯒꯤ ꯑꯉꯥꯡꯁꯤꯡꯁꯨ ꯆꯥꯅꯤꯡꯗꯦ ꯏꯆꯦꯒꯤ ꯃꯅꯥꯎ ꯅꯨꯂꯛꯄꯥ ꯂꯩꯕꯗꯨꯗꯤ ꯈꯔ ꯆꯥꯅꯤꯡꯉꯦ ꯃꯥꯁꯨ ꯌꯥꯝ ꯆꯥꯗꯦ ꯈꯤꯖꯤꯛꯇꯪ ꯆꯥꯔꯒ ꯂꯣꯏꯔꯦ ꯆꯥꯅꯤꯡꯗ꯭ꯔꯦ ꯍꯥꯏꯕ
ꯏꯁꯇꯤꯛꯀꯤ ꯂꯩꯕꯗꯨꯗꯤ ꯑꯩꯒꯤꯗ ꯃꯗꯤ ꯈꯤꯇꯪ ꯆꯥꯕ ꯌꯥꯏ ꯍꯥꯎꯋꯦ
ꯎꯝ ꯅꯪꯁꯨ ꯂꯧꯔꯒ ꯑꯗꯨꯝ ꯆꯥꯎ ꯍꯧꯖꯤꯛ
ꯎꯝ ꯎꯝ ꯍꯣꯔꯦꯟ ꯈꯔ ꯂꯩꯔꯗꯤ ꯁꯤ ꯂꯥꯁ ꯖꯨꯂꯥꯏ ꯂꯥꯁꯒꯨꯝꯕ ꯂꯩꯔꯗꯤ ꯑꯥ ꯄꯟꯔꯣꯡ ꯈꯣꯏꯒꯤꯗꯣ ꯌꯥꯝ ꯌꯥꯝ ꯄꯨꯔꯛꯀꯅꯤ
ꯄꯟꯗ꯭ꯔꯣꯡ ꯈꯣꯏꯒꯤꯅ ꯍꯧꯕ꯭ꯔꯥ
ꯎꯝ ꯍꯥꯎꯋꯦ
ꯑꯣ ꯐꯩꯅꯦ ꯑꯗꯨꯗꯤ
ꯑꯗꯨ ꯅꯣꯏꯒꯤ ꯐꯝꯐꯝꯗ ꯑꯩꯈꯣꯏꯒꯤ ꯑꯩꯈꯣꯏ ꯈꯨꯟꯒꯤ ꯅꯨꯄꯤ ꯑꯃ ꯂꯩꯕꯗꯨ ꯖꯨꯂꯤꯌꯥ ꯍꯥꯏꯅ ꯂꯩꯕꯗꯨ
ꯎꯝ
ꯑꯗꯨ ꯅꯨꯄꯤ ꯌꯨꯝ ꯁꯦꯝꯕ ꯂꯣꯏꯔꯦ ꯍꯥꯏꯌꯦꯅꯦ ꯑꯩꯈꯣꯏꯒꯤ ꯂꯩꯀꯥꯏꯗꯀꯣ
ꯅꯈꯣꯏꯒꯤ ꯂꯩꯀꯥꯏ
ꯎꯝ ꯑꯩꯈꯣꯏꯒꯤ ꯂꯩꯀꯥꯏ ꯃꯅꯥꯛꯇ
ꯑꯥ ꯀꯔꯤ ꯌꯨꯝꯅꯣ
ꯌꯨꯝ ꯃꯥ ꯂꯩꯕ ꯌꯨꯝ
ꯃꯥ ꯂꯩꯔꯁꯨ ꯅꯣꯏꯒꯤ ꯂꯩꯀꯥꯏ ꯃꯅꯥꯛꯇꯔꯥ
ꯍꯣꯏ
ꯑꯧ
ꯃꯥ ꯍꯥꯏꯕꯗꯤ ꯅꯍꯥꯟꯗꯤ ꯃꯥ ꯐꯝꯗꯨꯗ ꯂꯩꯌꯦꯗꯅ ꯐꯝꯒꯤ ꯁꯥꯏꯠꯇ ꯂꯩ ꯌꯦꯗꯅ
ꯖꯨꯂꯤꯌꯥ ꯍꯥꯏꯕ ꯅꯨꯄꯤꯗꯨ ꯑꯩꯈꯣꯏ ꯈꯨꯟꯒꯤ ꯃꯤꯗꯨꯔꯥ
ꯍꯣꯏ ꯑꯩꯈꯣꯏ ꯈꯨꯟꯒꯤ ꯃꯤꯗꯣ
ꯅꯍꯥꯟ ꯑꯁꯤ ꯐꯥꯝ ꯔꯣꯝꯗ ꯑꯣꯏꯔꯝꯃꯣꯏꯗ ꯃꯥꯒꯤ ꯌꯨꯝꯁꯦ ꯑꯩꯗꯤ ꯃꯐꯝ ꯈꯪꯗꯕꯅꯤ
ꯑꯥ ꯑꯥ ꯃꯥꯒꯤ ꯌꯨꯝꯗꯣ ꯅꯣꯏꯒꯤ ꯌꯨꯝ ꯆꯠꯄ ꯃꯐꯝꯗ ꯂꯩꯕꯅꯦꯕ ꯅꯍꯥꯟꯗꯤ ꯑꯥ ꯑꯥ ꯗꯥꯝ ꯂꯩꯌꯦꯗꯅꯀꯣ ꯗꯥꯝꯗꯒꯤ ꯈꯔ ꯆꯠꯂꯒ ꯂꯩꯕꯅꯦꯕ ꯃꯣꯏꯒꯤꯁꯨ ꯌꯥꯝꯅ ꯂꯥꯞꯄ ꯕꯖꯥꯔ ꯆꯠꯅꯤꯡꯉꯥꯏ ꯍꯧꯖꯤꯛꯇꯤ ꯑꯩꯈꯣꯏꯒꯤ ꯔꯣꯝꯗ ꯂꯩꯈ꯭ꯔꯦ ꯍꯥꯏꯅꯦ ꯃꯥꯅꯦ ꯑꯩꯁꯨ ꯅꯍꯥꯟ ꯑꯩꯅ ꯕꯖꯥꯔ ꯆꯠꯂꯒ ꯍꯜꯂꯛꯄ ꯀꯥꯟꯗ ꯃꯥꯕꯨ ꯎꯕ ꯑꯩꯈꯣꯏꯒꯤ ꯈꯨꯟꯒꯤ ꯃꯅꯥꯛ ꯇ ꯑꯗꯨ ꯑꯩꯅ ꯑꯥ ꯑꯁꯤ ꯀꯗꯥꯏ ꯆꯠꯄ꯭ꯔꯥ ꯍꯥꯏꯕꯀꯣ ꯍꯥꯏꯔꯣꯀꯣ ꯖꯣꯕ ꯀꯥꯔꯠꯇ ꯖꯣꯕ ꯀꯥꯔꯠ ꯇꯧꯋꯤꯅꯦ ꯍꯥꯏꯕ
ꯑꯣ
ꯖꯣꯛ ꯀꯥꯔ ꯇꯧꯏꯅꯦ ꯍꯥꯏꯔꯒ ꯑꯣ ꯅꯣꯏ ꯑꯁꯤ ꯂꯩꯀꯩꯗ ꯂꯩꯈ꯭ꯔꯕ꯭ꯔꯣ ꯑꯩꯈꯣꯏꯒꯤ ꯂꯩ ꯀꯣꯏꯔꯣ ꯍꯥꯏꯔꯒ ꯅꯣꯏꯒꯤ ꯂꯩꯀꯥꯏꯗꯤ ꯅꯠ ꯇꯦ ꯑ ꯅꯪ ꯀꯗꯥꯏ ꯂꯩꯀꯥꯏꯔꯅ ꯑꯩꯅ ꯃꯣꯇꯥꯎ ꯚꯤꯂꯦꯁ ꯍꯥꯏꯔꯒ ꯑꯥ ꯑꯩꯅ ꯑꯗꯨꯗ ꯍꯥꯏꯔꯒ ꯃꯥꯁꯦ ꯑꯩꯈ ꯑꯩꯈꯣꯏꯁꯨ ꯑꯁꯤ ꯃꯅꯥꯛꯇ ꯂꯩꯈ꯭ꯔꯦ ꯗꯨꯗ ꯑꯩꯒꯤ ꯌꯨꯝꯁꯨ ꯂꯩꯌꯦ ꯃꯥꯅ ꯍꯥꯏꯕꯀꯣ
ꯎꯝ ꯑ
ꯐꯩꯅꯦ ꯑꯗꯨꯗꯤ
ꯎꯝ ꯐꯩ
ꯃꯥꯒꯤ ꯃꯆꯥ ꯃꯥꯒꯤ ꯃꯆꯥꯁꯤꯡꯗꯨ ꯃꯣꯏꯒꯤ ꯐꯦꯃꯤꯂꯤ ꯇꯧ ꯔꯣꯕ ꯑꯅꯤ ꯂꯩꯈ꯭ꯔꯕꯅꯤ
ꯑꯣ
ꯑꯁꯤꯗꯁꯨ ꯃꯥꯒꯤ ꯂꯣꯜꯂꯩꯌꯦ
ꯑꯣ
ꯑꯩꯒꯤ ꯃꯤꯅꯥꯛꯇꯁꯨꯀꯣ
ꯎꯝ ꯃꯥꯁꯦ ꯄꯩꯁꯥꯗꯤ ꯄꯥꯏꯗꯤ ꯄꯥꯏꯈ꯭ꯔꯕ ꯃꯥꯥꯜꯂꯦ ꯗꯨꯀꯥꯟ ꯐꯝ ꯐꯝꯔꯒ ꯀꯣ
ꯑꯥ ꯃꯈꯣꯏꯒꯤꯗꯤ ꯃꯣꯏꯒꯤꯗꯤ ꯍ ꯎꯝ ꯍꯥꯏꯕꯅꯦ ꯁꯤꯠꯁꯨ ꯁꯤꯠꯄꯅꯦ ꯑꯥ ꯃꯃꯥꯡꯗ
ꯑꯣ
ꯑꯩꯅ ꯑꯩꯒꯤ ꯄꯣꯠ ꯆꯩ ꯊꯥꯅꯤꯡꯉꯥꯏ ꯑꯩꯒꯤ ꯀꯁꯇꯃ꯭ꯔꯗꯣ ꯑꯗꯣ ꯎꯝ ꯏꯝꯐꯥꯜꯗꯒꯨꯝꯕ ꯂꯩ ꯃꯤ ꯂꯩꯔꯗꯤ ꯑꯩꯁꯨ ꯐꯅꯤ ꯍꯥꯏꯅ ꯂꯩꯅꯤ ꯃꯣꯏꯗꯤ ꯑꯗꯨꯝ ꯂꯩꯕꯅꯦꯕ
ꯑꯣ
ꯑꯗꯨꯒꯤ ꯃꯣꯏꯅ ꯄꯣꯠ ꯖꯥꯠ ꯖꯥꯠ ꯂꯧꯕꯀꯣ ꯑꯩꯗꯤ ꯄꯣꯠ ꯖꯥꯠ ꯖꯥꯠ ꯂꯧꯕꯁꯨ ꯍꯥꯏꯗ꯭ꯔꯦꯅꯦ ꯀꯔꯤ ꯇꯧꯁꯤꯔꯣ ꯈꯪꯗꯦꯗ
ꯑꯣ ꯑꯗꯨ ꯏꯝꯐꯥꯜꯗ ꯂꯩꯕ ꯃꯤꯕꯨ ꯊꯤꯔꯒ ꯅꯪꯁꯨ ꯈꯔ ꯇꯧꯔꯗꯤ ꯅꯨꯡꯉꯥꯏꯒꯅꯤꯀꯣ
ꯎꯝ
ꯏꯆꯦ ꯈꯣꯏꯗ ꯍꯥꯏꯔꯒ ꯃꯣꯏꯁꯨ ꯈꯪꯒꯅꯤꯗ
ꯎꯝ ꯃꯖꯥ ꯆꯄꯀꯥꯟꯗꯀꯣ ꯑꯗꯨꯝ ꯎꯝ ꯈꯔ ꯈꯔ ꯍꯥꯡꯅꯥꯎ ꯍꯥꯏꯌꯣ ꯑꯩꯉꯣꯟꯗ ꯑꯃꯨꯛ ꯍꯥꯏꯕꯤꯅꯤꯡꯉꯥꯏ
ꯑꯣ ꯑꯣ
ꯉꯁꯥꯏꯒꯤ ꯃꯤꯅ ꯄꯣꯠ ꯊꯥꯕ ꯊꯥꯅꯤꯡꯕ ꯃꯤ ꯂꯩꯔꯤ ꯔꯗꯤ ꯔꯦꯗ ꯇꯨꯒ ꯀꯣ ꯌꯥꯔꯗꯤ ꯑꯗꯨꯝ ꯅꯪꯒꯤ ꯐꯣꯟ ꯅꯝꯕꯔ ꯄꯤꯕꯤꯗ꯭ꯔꯒ ꯐꯣꯜ ꯇꯧ ꯇꯧꯅꯔꯒ ꯈꯪꯒꯅꯤ
ꯑꯣ ꯔꯦ
ꯑꯗꯨꯃꯥꯏꯅ ꯍꯥꯏꯕꯁꯨ ꯌꯥꯏ
ꯎꯝ ꯑꯗꯨ ꯃꯣꯏꯕꯨ ꯍꯥꯡꯅꯗꯤ ꯃꯣꯏ ꯍꯥꯏꯔꯣꯏꯔꯥ ꯃꯣꯏ ꯍꯥꯏꯒꯅꯤꯀꯣ
ꯍꯥꯥ
ꯖꯨꯂꯦ ꯈꯣꯏꯕꯨ ꯍꯥꯡꯈ꯭ꯔꯗꯤ ꯍꯥꯏꯗꯤ ꯍꯥꯏꯒꯅꯤꯕ
ꯑ ꯈꯪꯗꯩꯔ ꯃꯣꯏ ꯃꯣꯏꯗꯤ ꯍꯥꯏꯔꯣꯏ ꯃꯣꯏꯗꯤ ꯑꯗꯨꯃꯥꯏꯅꯗꯤ ꯇꯥꯎꯕꯤꯗꯦꯗꯥ
ꯎꯝ ꯃꯣꯏꯒꯤ ꯃꯣꯏꯒꯤ ꯍꯥꯏꯅ ꯍꯟꯗꯛꯇꯤ ꯇꯧꯕ ꯃꯥꯜꯂꯦꯀꯣ ꯃꯤ ꯃꯁꯥꯃ
ꯑ
ꯑꯣ ꯑꯣ ꯀꯧꯈ꯭꯭ꯔꯦꯅꯦ ꯑꯁꯤ ꯃꯥꯜꯂꯦ
ꯃꯅ ꯌꯨꯝ ꯁꯥꯕꯗꯨ ꯎꯝ ꯀ꯭ꯔꯤꯅꯣ ꯕ꯭ꯌꯨ ꯗꯦꯡꯒ꯭ꯔꯥꯁꯆꯦꯒꯤ ꯌꯨꯝꯔꯥ ꯅꯇꯔꯒ ꯑ ꯁꯤ ꯑꯈꯣꯏꯒꯤ